ꯑꯥ ꯇꯥꯕ꯭ꯔꯣ ꯑꯥ
ꯀꯩꯗꯧꯔꯤꯅꯣ
ꯎꯝ ꯑꯩꯗꯤ ꯇꯨꯝꯔꯒ ꯂꯩꯔꯤ ꯍꯧꯖꯤꯛ
ꯊꯦꯡꯉꯦꯍꯦ
ꯑ ꯉꯁ ꯁꯝꯗꯩꯅꯤꯃ ꯊꯕꯛꯁꯨ ꯍꯩꯇꯦ
ꯊ ꯊꯣꯠ ꯂꯩꯇ ꯊꯦꯡꯅ ꯇꯨꯡꯗꯃꯤꯟꯅꯒꯗ꯭ꯔꯥ
ꯑ ꯃꯥꯅꯦ ꯃꯨꯛꯕꯥꯥꯡ ꯌꯦꯡꯔꯒ
ꯃꯨꯛꯕꯥꯡ ꯃꯨꯛꯕꯥꯡ ꯌꯦꯡꯉ ꯆꯥꯛ ꯂꯥꯝꯕ ꯍꯧꯔꯅꯤ ꯑꯃꯨꯛꯀ
ꯗꯨꯅꯦ
ꯎꯝ
ꯏꯟꯖꯥꯡ ꯑꯍꯥꯎꯕ ꯄꯤꯗ꯭ꯔꯥꯗꯤ ꯐꯒꯗꯕ
ꯏꯁ ꯅꯣꯏꯗ ꯅꯣꯏꯗ ꯂꯩꯔꯝꯅꯤꯅ ꯑꯍꯥꯎꯕꯁꯤꯡꯗꯤ
ꯑꯦ ꯂꯩꯇꯦ ꯑꯩ ꯌꯨꯝꯗ ꯑꯩ ꯍꯣꯁꯇꯦꯜꯗ ꯂꯩꯕꯅꯤꯅ ꯄꯤꯔꯦ
ꯍꯣꯁꯇꯦꯜꯒꯤ ꯏꯟꯖꯥꯡ ꯁꯟꯗꯦꯗꯥ ꯍꯥꯎ ꯍꯥꯎ ꯑꯍꯥꯎ ꯄꯤ ꯅꯠꯇ꯭ꯔꯣꯅꯦ
ꯑꯥꯎ ꯍꯣꯏ ꯏꯚꯤꯅꯤꯡꯗ
ꯏꯚꯤꯅꯤꯡꯗ ꯑꯍꯥꯎꯕ ꯆꯥꯗꯣꯏꯅ
ꯑꯥ
ꯏꯚꯤꯅꯤꯡꯗꯗꯤ ꯁꯥ ꯆꯥꯗꯧ ꯃꯥꯂꯦꯍꯦ ꯑꯗꯨꯗꯤ
ꯎꯄꯥꯏ ꯂꯩꯇꯦ ꯅꯪꯗꯤ ꯆꯥꯛ ꯆꯥꯈ꯭ꯔꯥꯕ꯭ꯔꯣ
ꯑꯩꯈꯣꯏ ꯆꯥꯛ ꯆꯥꯗ꯭ꯔꯤꯌꯦ ꯊꯣꯡꯉꯒ ꯂꯩꯌꯦ ꯑꯈꯣꯏꯗꯤ
ꯎꯝ ꯌꯨꯝꯗꯥꯔ ꯅꯠꯇ꯭ꯔꯥꯒ ꯃꯄꯥꯟꯗꯥꯔ
ꯑꯩ ꯃꯄꯥꯟꯗꯅꯦ ꯃꯄꯥꯟꯗ ꯍꯥꯏꯔꯕꯣ ꯁꯤ
ꯑꯣ
ꯑꯥꯗ ꯅꯠꯇꯦ
ꯑꯣ
ꯌꯨꯝꯒꯤ ꯌꯨꯝꯒꯤ ꯌꯨꯝꯒꯤ ꯃꯄꯥꯟꯗ ꯍꯥꯏꯕ ꯑꯥ ꯂꯥꯞ ꯂꯥꯞꯄ ꯅꯠꯇꯕ
ꯈꯥꯉꯦ ꯈꯥꯉꯦ ꯆꯞ ꯃꯅꯩꯌꯦ
ꯑꯗꯨ ꯅꯠꯇ꯭ꯔꯥꯗꯤ ꯈꯥꯡꯉꯔꯣꯏꯕꯀꯣ
ꯑꯝ ꯀ꯭ꯔꯤ ꯀꯔꯤ ꯃꯊꯦꯜ ꯊꯣꯡꯕ꯭ꯔꯥ
ꯑꯩꯗꯤ ꯈꯪꯗꯦ ꯑꯩꯒꯤ ꯏꯆꯟꯅꯨꯄꯤ ꯊꯣꯡꯉꯝꯅꯤ
ꯎꯝ ꯏꯁ ꯅꯪꯅ ꯊꯣꯡꯑꯣꯅ ꯀ꯭ꯔꯤꯒꯤ ꯅꯆꯥꯟ ꯅꯨꯄꯤꯕꯨ ꯊꯣꯡꯍꯟꯕ꯭ꯔꯥ
ꯑꯁ ꯃꯣꯏꯁꯨ ꯃꯣꯏꯁꯨ ꯐ꯭ꯔꯤꯅꯤꯅ ꯑꯗꯨꯝ ꯃꯣꯏꯅ ꯊꯣꯡꯅꯤꯅ ꯑꯩꯗꯤ ꯍꯥ ꯑꯩꯗꯤ ꯃꯥꯏ ꯇꯥꯕ ꯂꯣꯏꯔꯒ ꯐꯝ ꯉꯥꯏꯔꯤꯅꯦ
ꯕꯣꯜ ꯌꯦꯡꯕ꯭ꯔꯥ
ꯌꯦꯡꯗꯦ ꯉꯔꯥꯡꯒꯤꯗꯤ ꯌꯦꯡꯅꯤꯡꯗꯦꯗ ꯑꯗꯨꯒꯤꯅꯦ
ꯎꯝ
ꯉꯔꯥꯡꯒꯤꯗꯤ ꯑꯩꯅ ꯑꯩꯅ ꯁꯞꯄꯣꯔꯠ ꯇꯧꯕ ꯅꯠꯗꯦ ꯅꯠꯇꯦꯕ
ꯑꯣ ꯏꯁ ꯁꯞꯄꯣꯔꯠ ꯇꯧꯗ꯭ꯔꯥꯁꯨ ꯌꯦꯡꯕ ꯌꯥꯏꯅ
ꯌꯦꯡꯕ ꯌꯥꯏ ꯑꯗꯣ ꯑꯁ ꯃꯇꯝꯗꯣ
ꯎꯝ
ꯋꯥꯏꯅꯦ ꯇꯨꯝꯗꯗꯤ
ꯅꯨꯡꯇꯤꯒꯤ ꯌꯦꯡꯉꯗꯤ ꯋꯥꯒꯅꯤ ꯎꯝ ꯑꯩꯒꯤꯗꯤ ꯍꯌꯦꯡ ꯍꯌꯦꯡ ꯂꯩꯛꯑꯦ ꯍꯌꯦꯡ ꯂꯩꯌꯦ ꯑꯗꯨꯒ ꯃꯊꯪ ꯃꯊꯪ ꯂꯩꯗ ꯂꯩꯕꯗꯤ
ꯑꯣ
ꯅꯪꯗꯤ ꯌꯦꯡꯗ꯭ꯔꯣ
ꯑꯁ ꯑꯩꯗꯤ ꯏꯟꯇꯔꯦꯁ ꯂꯩꯇꯦ ꯑꯗꯨꯃꯥꯏ ꯑꯗꯨꯝ ꯌꯦꯡꯕ ꯃꯇꯝ ꯂꯩꯇꯦ
ꯅꯪꯅ ꯏꯟꯇꯔꯦꯁ ꯂꯩꯕꯁꯤ ꯑꯗꯨꯗꯤ ꯂꯥꯏꯔꯤꯛꯇ ꯑꯣꯏꯔꯕꯅꯤꯅꯦ
ꯂꯥꯏꯔꯤꯛꯇ ꯑꯣꯟꯁꯤꯟꯅꯕ ꯍꯥꯏꯗꯣꯏꯔꯥ ꯈꯪꯗꯦ ꯐꯥꯒꯤ ꯇꯧꯕꯅꯦ
ꯑꯦꯛꯖꯥꯝ ꯑꯦꯛꯖꯥꯝ ꯂꯩꯕ ꯃꯥꯜꯂꯦꯗ
ꯑꯣ ꯍꯣꯏ ꯖꯨꯟ ꯖꯨꯂꯥꯏ ꯂꯥꯁ ꯋꯤꯛꯇ ꯂꯩꯌꯦ
ꯎꯝ ꯐꯩꯌꯦ ꯑꯗꯨꯁꯨ ꯎꯝ ꯀꯣꯂꯦꯖ ꯀꯤꯔꯣ
ꯑꯥ ꯀꯣꯂꯦꯖꯇꯤ ꯑꯩ ꯀꯣꯂꯦꯖ ꯇꯝꯗ꯭ꯔꯤꯗ
ꯎꯝ
ꯑꯗꯨꯝ ꯍꯥꯥ
ꯀꯣꯆꯤꯡꯒꯨꯝꯕ ꯀꯣꯆꯤꯡꯒꯨꯝꯕ ꯇꯝꯕꯔꯣ ꯇꯝꯕꯒꯤꯔꯣ
ꯑꯥ ꯀꯣꯆꯤꯡ ꯅꯠꯇꯦ ꯇꯔꯦꯟꯅꯤ ꯑꯣꯏꯅ ꯆꯠ
ꯑꯣ ꯑꯣ ꯍꯣꯏꯅꯦ ꯑꯗꯨꯁꯨ ꯇꯔꯦꯟꯅꯤꯡꯒꯤ ꯂꯥꯏꯟꯁꯨ ꯐꯩꯅꯦ
ꯎꯝ ꯈꯪꯗ꯭ꯔꯦꯗꯥ
ꯑꯦꯀꯥꯗꯃꯤꯛ ꯑꯦꯀꯥꯗꯃꯤꯛ ꯅꯠꯇ꯭ꯔꯁꯨ ꯑꯗꯨꯝ ꯀꯩ ꯍꯥꯏꯁꯤꯔꯦ ꯄ꯭ꯔꯣꯐꯦꯁꯅꯦꯜ ꯂꯥꯏꯟ ꯆꯠꯁꯨꯗꯤ ꯐꯩꯗ
ꯂꯥꯏꯔꯤꯛ ꯄꯥꯕ ꯇꯥꯟꯕꯒꯤ ꯇꯔꯦꯅꯤꯡ ꯑꯣꯏꯅ ꯆꯠꯄ ꯐꯒꯗ꯭ꯔꯥꯅ ꯐꯟꯅꯦ ꯑꯁ ꯀꯔꯤꯒꯤ ꯌꯥꯗꯦ
ꯑꯦ ꯅꯪꯒꯤ ꯇꯔꯦꯅꯤꯡꯗꯣ ꯑꯥ ꯄꯨꯛꯅꯤꯡ ꯆꯪꯉ ꯇꯧꯗꯤ ꯑꯗꯨꯝ ꯃꯥꯏ ꯄꯥꯛꯀꯅꯤꯅ
ꯎꯝ
ꯑꯗꯨꯅ ꯐꯕꯅꯦ ꯑꯩꯁꯨ ꯑꯩꯗꯤ ꯑꯇꯣꯞꯄ ꯇꯦꯅꯤꯡ ꯇꯧꯗꯦ ꯇꯧꯕꯗꯤ ꯑꯩꯅ ꯑꯦꯀꯥꯗꯃꯤꯒꯤ
ꯑꯣ
ꯑꯗꯨꯗꯨꯝ ꯇꯧꯔꯦ ꯑꯩꯗꯤ ꯑꯗꯨꯕꯨ ꯂꯣꯏ ꯂꯣꯏꯗꯤ ꯂꯣꯏꯔꯕꯅꯦ
ꯑꯣ
ꯍꯧꯖꯤꯛꯇꯤ ꯇꯧꯗꯔꯦ ꯍꯧꯖꯤꯛꯇꯤ ꯀꯩꯀꯩꯅꯣ ꯇꯧꯕ ꯌꯥꯕ ꯊꯤꯔꯤꯞꯅꯤ
ꯍꯤꯡꯅꯕꯒꯤ
ꯍꯣꯏ ꯍꯤꯡꯅꯕꯒꯤ ꯆꯥꯅꯕꯒꯤꯀꯣ
ꯀꯗꯥꯏꯗ ꯐꯪꯕ꯭ꯔꯥ ꯍꯥꯏꯅ ꯀꯣꯊꯤ ꯊꯤꯔꯦ ꯍꯧꯖꯤꯛꯇꯤ
ꯊꯤꯕ ꯊꯤꯕꯗꯤ ꯐꯪꯕ꯭ꯔꯥ
ꯊꯤꯕꯁꯦ ꯈꯪꯗꯦꯅꯦ ꯃꯇꯝ ꯌꯥꯝ ꯆꯪꯉꯤꯅꯦ ꯑꯁꯤꯡꯒꯨꯝꯕ ꯊꯤꯕꯁꯦ ꯍꯦꯛꯇ ꯐꯪꯕ ꯅꯠꯇꯦꯅꯤ ꯌꯥꯝ ꯋꯥꯏꯗ
ꯏꯁ ꯂꯥꯏꯔꯤꯛ ꯂꯥꯏꯔꯤꯛ ꯄꯥꯗꯔꯥꯗꯤ ꯌꯥꯗꯦ
ꯂꯥꯏꯔꯤꯛꯁꯨ ꯍꯣꯏ ꯂꯥꯏꯔꯤꯛꯁꯨ ꯀꯔꯤ ꯍꯥꯏꯁꯤꯔ ꯃꯇꯝ ꯀꯨꯏꯅ ꯄꯥꯕ ꯉꯝꯗꯦꯅꯦ
ꯑꯗꯨꯅꯦ ꯑꯁ ꯐꯔꯁꯨ ꯀꯣꯟꯁꯦꯟꯇ꯭ꯔꯦꯠ ꯇꯧꯗꯦ
ꯎꯝ ꯄꯨꯡꯈꯥꯏ ꯄꯨꯡꯈꯥꯏ ꯐꯝꯕꯥꯁꯦ ꯄꯨꯡ ꯑꯍꯨꯝ ꯃꯔꯤ ꯐꯝꯃꯒ ꯆꯞ ꯃꯅꯩꯅꯦ ꯂꯥꯏꯔꯤꯛ ꯄꯥꯕꯗ
ꯑꯗꯨꯅꯦ ꯄꯒꯦꯅ ꯇꯧꯔꯝ ꯇꯧꯔꯝꯔꯗꯤꯀꯣ ꯚꯤꯗꯤꯑꯣꯒꯨꯝꯕ ꯃꯨꯚꯤꯒꯨꯝꯕ ꯐꯖ ꯐꯖꯕ ꯑꯗꯨꯝ ꯂꯥꯏ ꯂꯛ ꯏꯕꯥ
ꯐꯣꯟꯁꯦ ꯐꯣꯟꯁꯦ ꯑꯗꯨꯝ ꯀꯩ ꯍꯥꯏꯖꯔꯕ ꯐꯝꯃꯤꯟꯅꯔꯒ ꯂꯩꯕꯅꯤꯅꯀꯣ ꯈꯤꯇꯪ ꯄꯥꯔꯒ ꯑꯃꯨꯛ ꯐꯣꯟꯗ ꯑꯃꯨꯛ ꯃꯦꯠꯂꯦ ꯑꯗꯨꯝ ꯌꯦꯡꯅꯤꯡꯉꯦ ꯑꯗꯨꯅ ꯌꯥꯗ ꯐꯣꯟꯗ ꯑꯃꯨꯛꯀ ꯄꯨꯡꯈꯥꯏ ꯂꯥꯏꯔꯤꯛ ꯌꯦꯡꯉꯒ ꯐꯣꯟꯗ ꯑꯃꯨꯛ ꯌꯦꯡꯈꯗꯤ ꯅꯨꯃꯤꯠ ꯆꯨꯞꯄ ꯑꯗꯨꯝ ꯇꯥꯔꯅꯤꯗꯣ
ꯑ
ꯗ꯭ꯔꯃꯥꯒꯨꯝꯕ ꯃꯨꯚ ꯃꯨꯕꯤꯒꯨꯝꯕ ꯏꯄꯤꯁꯣꯠ ꯏꯄꯤꯁꯣꯠ ꯌꯦꯡꯕꯗꯣ ꯑꯁꯤ ꯂꯩꯣꯏꯔꯗꯤ ꯄꯥꯔꯥꯅꯤꯅ ꯇꯧꯔꯝꯅꯦꯕ ꯑꯗꯨꯒ ꯁꯤ ꯂꯣꯏꯔꯥꯗꯤ ꯅꯦꯛꯁꯇ ꯑꯗꯨꯝ
ꯅꯣꯏꯗꯤ ꯗ꯭ꯔꯃꯥꯒꯨꯝꯕ ꯅꯣꯏꯗꯤ ꯅꯣꯏꯗꯤ ꯁꯤꯔꯦꯜꯒꯨꯝꯕ ꯑꯗꯨꯝꯕ ꯌꯦꯡꯅꯤꯡꯕꯒꯤꯅꯤꯀꯣ
ꯗꯤꯗ ꯎ ꯎꯝ
ꯑꯩꯒꯤ ꯗ꯭ꯔꯃꯥꯗꯤ ꯄꯥꯛ ꯌꯦꯡꯗꯦ ꯀꯩꯅꯣꯗ ꯑꯩꯗꯤ ꯁꯣꯔꯠ ꯚꯤꯗꯤꯑꯣꯒꯨꯝꯕ ꯈꯛ ꯌꯦꯡꯕꯒꯣ ꯑꯗꯨꯒꯤꯗꯤ ꯑꯗꯨ ꯈꯛꯇ ꯌꯦꯡꯉ ꯑꯩꯗꯤ
ꯅꯨꯄꯥꯥꯁꯤꯡꯗ ꯗꯔ꯭ꯃꯥ ꯀꯦ ꯗ꯭ꯔꯃꯥꯒꯨꯝꯕ ꯄꯥꯛꯅ ꯌꯦꯡꯗꯦꯗ
ꯍꯣꯏ ꯌꯦꯡꯗꯦ ꯃꯣꯏꯗꯤ ꯑꯗꯨꯝ ꯑꯇꯣꯞꯄꯁꯤꯡ ꯌꯦꯡꯉꯦ ꯁꯣꯔꯠ ꯚꯤꯗꯤꯑꯣꯒꯨꯝꯕ ꯀꯩ ꯍꯥꯏꯁꯤꯔꯥ ꯃꯈꯜ ꯃꯈꯥ ꯌꯥꯝ ꯂꯥꯛꯑꯏꯗꯕ ꯕꯤꯗꯤꯑꯣꯁꯨ ꯑꯗꯨꯝ ꯐꯅꯤꯒꯨꯝꯕ ꯑꯗꯨꯝꯕ ꯄ ꯑꯗꯨꯝ ꯑꯌꯥꯝꯕ ꯌꯦꯡꯉꯕ ꯉꯁꯤꯗꯤ ꯀꯥꯏ ꯆꯠꯀꯦꯔꯣ ꯑꯗꯨꯝ ꯂꯩꯒꯗ꯭ꯔꯣ
ꯑ ꯑꯗꯨꯝ ꯂꯗꯣꯏꯅꯦ ꯃꯄꯟ ꯊꯣꯛꯄꯁꯨ ꯌꯥꯗꯦ ꯑꯥꯈꯣꯏꯗꯤ
ꯃꯤ ꯈ꯭ꯔꯗꯤ ꯀꯣꯏꯕꯥꯁꯨ ꯌꯥꯝ ꯂꯩꯅꯩ
ꯍꯣꯏ ꯑ ꯑꯩꯈꯣꯏ ꯎꯝ ꯃꯄꯥꯟ ꯊꯣꯛꯀꯦꯅ ꯇꯧꯔꯝꯅꯦꯕ ꯑꯗꯨ ꯃꯦꯝꯅ ꯆꯥꯍꯟꯗꯦ
ꯑꯗꯣ ꯁꯟꯗꯦ ꯃꯔꯛꯇꯗꯤ ꯃꯄꯥꯟ ꯊꯣꯛꯅꯤꯡꯉꯥꯏ ꯑꯗꯨ ꯃꯇꯝ ꯄꯤꯗ꯭ꯔꯣ
ꯄꯥꯔꯃꯤꯁꯟ ꯅꯤꯗꯣꯏꯅꯦ ꯃꯣꯏꯗ ꯑꯣꯖꯥ ꯍꯣꯏꯗꯀꯣ ꯑꯣꯖꯈꯣꯏꯗ ꯎꯝ ꯅꯪ ꯍꯥꯥꯟꯅ ꯍꯥꯏꯌꯣ
ꯍꯣꯁꯇꯦꯜꯗ ꯂꯩꯕꯁꯤꯡꯗꯤ ꯀꯩ ꯍꯥꯏꯁꯤꯔꯥ ꯁꯟꯗꯦ ꯁꯟꯗꯦ ꯑꯃꯔꯛ ꯑꯗꯗꯤ ꯃꯄꯥꯟ ꯀꯣꯏꯅꯤꯡꯉꯥꯏꯒꯨꯝꯕ ꯃꯣꯏꯅ ꯄꯔꯃꯤꯁꯟ ꯄꯤꯕꯒꯨꯝꯕ ꯂꯩꯕ ꯅꯠꯇ꯭ꯔꯥ
ꯑꯥ ꯑꯈꯣꯢꯒꯤꯗꯤ ꯗꯨꯝ ꯂꯩꯒꯦꯔ ꯃꯤꯠ ꯂꯤꯃꯤꯠ ꯂꯩꯌꯦ ꯃꯤꯠ ꯃꯤ ꯇꯔꯥ ꯁꯨꯔꯗꯤ ꯆꯥꯍꯟꯗꯦ
ꯎꯝ ꯑꯗꯨꯗꯤ ꯅꯨꯡꯇꯤꯒꯤ ꯄꯨꯡ ꯀ꯭ꯂꯥꯁꯇ ꯂꯩꯔꯝꯅꯤꯅꯀꯣ
ꯑꯥ ꯑꯥ
ꯀ꯭ꯂꯥꯁ ꯀ꯭ꯂꯥꯁ ꯑꯃꯨꯛ ꯂꯧꯔꯅꯤ ꯑꯃꯨꯛ ꯗ꯭ꯌꯨꯇꯤ ꯆꯠꯂꯅꯤ ꯑꯥ ꯌꯥꯝ ꯋꯥꯏ
ꯑꯣ ꯀ꯭ꯂꯥꯁꯁꯨ ꯂꯧꯕ ꯗ꯭ꯌꯨꯇꯤꯁꯨ ꯑꯗꯨꯝ ꯆꯠꯄ ꯑꯗꯨꯔꯣ
ꯑꯣꯑꯣ
ꯑꯗꯨꯅ ꯍꯜꯂꯛ ꯍꯜꯂꯛꯂꯗꯤ ꯑꯦ ꯑꯗꯨꯝꯕ ꯐꯪꯗꯦ ꯋꯥꯃꯟꯕꯒꯤ ꯑꯗꯨꯝ ꯇꯨꯝꯃꯦ
ꯅꯣꯏ ꯅꯣꯏꯗꯣ ꯗ꯭ꯌꯨꯇꯤ ꯍꯥꯏ ꯗ꯭ꯌꯨꯇꯤꯁꯦ ꯄ꯭ꯔꯥꯇꯤꯀꯦꯜꯒ ꯆꯠꯃꯤꯟꯅꯔꯦ ꯑꯗꯨꯗꯤ
ꯑꯥ
ꯀ꯭ꯂꯥꯁꯇ ꯇꯥꯛꯂꯤꯗꯣ ꯗ꯭ꯌꯨꯇꯤꯗ ꯑꯃꯨꯛ ꯁꯤꯖꯤꯟꯅꯔꯦ ꯇꯤꯀꯜꯁꯤꯅꯦ
ꯊꯕꯛꯇꯣ ꯐꯖꯅ ꯇꯧꯗ꯭ꯔꯗꯤ ꯑꯗꯨꯝ ꯑꯗꯨꯝ
ꯎꯝ ꯍꯣꯏ ꯑꯗꯨ ꯐꯖꯅ ꯇꯧꯕꯗ ꯑꯗꯨ ꯄꯦ ꯗꯤ ꯇꯤꯗ ꯐꯖꯅ ꯇꯧꯕꯅꯤꯅ ꯅꯪꯒꯤꯁꯨ ꯑꯩꯒꯤ ꯑꯦꯛꯁꯄ꯭ꯔꯤꯌꯦꯟꯁ ꯂꯩꯔꯅꯤꯅꯀꯣ ꯑꯗꯨ ꯈꯪꯉꯒ ꯍꯌꯦꯡ ꯋꯥꯏ ꯑꯗꯨꯝ ꯅꯪꯅ ꯂꯣꯏꯕ ꯃꯇꯝꯗ ꯂꯣꯏ ꯇꯧꯕ ꯌꯥꯔꯦꯕ ꯀꯌꯥꯝ ꯀꯨꯏꯔꯦ ꯅꯪꯗꯤ ꯇꯧꯕ ꯑꯗ ꯅꯪ ꯀꯣꯆꯤꯡꯗꯣ ꯌꯥꯝ ꯀꯨꯏꯔꯕ ꯂꯣꯏꯗꯧꯕ꯭ꯔꯥ
ꯑꯥ ꯅꯦꯛꯁ ꯅꯦꯛꯁ ꯏꯌꯔꯗ ꯅꯦꯛꯁ ꯋꯤꯛ ꯅꯦꯛꯁ ꯏꯌꯔ ꯖꯨꯟꯗ ꯎꯝ
ꯑꯣ ꯆꯍꯤ ꯀꯌꯥꯔꯣ
ꯆꯍꯤ ꯑꯍꯨꯝ
ꯑꯣ ꯑꯣ ꯆꯍꯤ ꯑꯍꯨꯝ ꯑꯗꯨꯗꯤ ꯗꯤꯒ꯭ꯔꯤꯅꯤꯅꯦ ꯗꯤꯒ꯭ꯔꯤ ꯊ꯭ꯔꯤ ꯏꯌꯔꯁꯅꯦ ꯆꯍꯤ ꯑꯍꯨꯝꯅꯤ
ꯎꯝ
ꯑꯗꯨꯅ ꯐꯥꯏꯅꯦ ꯀꯩꯅꯣ ꯅꯪ ꯅꯪꯒꯤꯁꯦ ꯀꯩꯅꯣꯔꯣ ꯅꯁꯤꯡꯒꯤꯔꯣ
ꯑꯥ ꯃꯥꯅꯦ
ꯑꯩꯅꯥ ꯆꯤꯡꯅꯥꯕꯀꯣ ꯗ꯭ꯌꯨꯇꯤ ꯍꯥꯏꯕꯗꯨꯗꯥ
ꯑꯗꯨ ꯑꯣꯏꯔꯝꯅꯦ ꯈꯜꯂꯤꯅꯦ
ꯑꯇꯣꯞꯄꯗꯤ ꯂꯩꯇꯦꯗ
ꯍꯣꯏ ꯀ꯭ꯂꯥꯁꯀꯥ ꯗ꯭ꯌꯨꯇꯤ ꯍꯥꯏꯕꯗꯨꯒꯤ ꯑꯗꯨ ꯆꯤꯡꯅꯥꯕꯥꯀꯣ ꯃꯥꯒꯤ ꯀꯩꯍꯥꯏꯁꯤꯔꯥ ꯃꯥꯟꯅꯕ ꯂꯩꯕ ꯑꯗꯨꯒꯤ
ꯀꯩꯅꯣ ꯎꯝ ꯗꯦ ꯇꯥꯏꯝꯗ ꯀ꯭ꯂꯥꯁ ꯂꯧꯕꯤꯔꯝꯕꯗꯣ ꯅꯥꯏꯠ ꯇꯥꯏꯝꯗꯥꯗꯤ ꯑꯗꯨꯝ ꯇꯧꯕꯁꯨ ꯂꯩꯌꯦꯕꯥ
ꯍꯣꯏ
ꯃꯤ ꯃꯤꯁꯤꯡꯗ
ꯑꯁ ꯑꯈꯣꯏꯒꯤꯁꯦ ꯎꯝ ꯅꯪ ꯍꯥꯟꯅꯥ ꯍꯥꯏꯔꯣ
ꯆꯍꯤ ꯑꯍꯨꯝ ꯆꯍꯤ ꯑꯍꯨꯝ ꯍꯥꯏꯕꯗꯨꯗ ꯁꯨꯝ ꯆꯤꯡꯅꯕ
ꯑꯥ ꯑꯥ
ꯕꯤqꯑꯦꯁꯤ ꯅꯔꯁꯤꯡꯗꯤ ꯊ꯭ꯔꯤ ꯊ꯭ꯔꯤ ꯏꯌꯥꯔꯁꯅꯤꯅꯀꯣ
ꯎꯝ ꯑꯩꯅꯥ ꯖꯤ ꯑꯦꯟ ꯑꯦꯝ ꯑꯣꯏꯕꯒꯤ
ꯎꯝ ꯍꯣꯏ ꯖꯤ ꯑꯦꯟ ꯑꯦꯝ ꯁꯨ ꯑꯗꯨꯝ ꯆꯥꯍꯤ ꯑꯍꯨꯝ ꯂꯩꯌꯦꯗꯥ
ꯑꯥ
ꯖ ꯑꯦꯟ ꯑꯦꯝꯗꯨ ꯍꯥ ꯈ꯭ꯋꯥꯏ ꯈ꯭ꯋꯥꯏꯗꯒꯤ ꯀꯩꯅꯣꯗꯣ ꯎꯝ ꯁꯤꯛꯁ ꯃꯟꯁ ꯅꯠꯇ꯭ꯔ ꯋꯥꯟ ꯌꯥꯔꯔꯣ ꯁꯤꯛꯁ ꯃꯟꯁ
ꯑꯥ ꯑꯦ ꯑꯦꯟ ꯑꯦꯝ ꯔꯥ ꯑꯦ ꯑꯦ ꯑꯦꯟ ꯑꯦꯝ ꯗꯤ ꯅꯠꯇꯦ ꯑꯦ ꯑꯦ ꯑꯦꯟ ꯑꯦꯝꯗꯤ ꯑꯥ ꯇꯨ ꯌꯥꯔꯁꯅꯦ
ꯁꯤꯛꯁ ꯃꯟꯗꯤ ꯂꯩꯇ꯭ꯔꯕ ꯅꯣꯏꯒꯤꯗ
ꯑꯥ ꯁꯤꯛꯁ ꯃꯟꯗꯤ ꯂꯩꯇꯦ
ꯑꯣ ꯑꯩꯒꯤ ꯃꯔꯨꯞ ꯑꯣ ꯐꯥꯔꯃꯥꯁꯤꯒꯤ ꯈꯪꯗꯦ ꯑꯗꯨ ꯑꯩꯒꯤ ꯃꯔꯨꯞꯁꯤꯡꯅ ꯍꯥꯟꯅꯥꯀꯦ ꯃꯣꯏꯅꯥ ꯇꯧꯒꯦ ꯇꯧꯔꯝꯕꯁꯤꯡꯁꯨ ꯀꯌꯥ ꯖꯤ ꯑꯦꯟ ꯑꯦꯝꯔꯥ ꯑꯦ ꯑꯦꯟ ꯑꯦꯝꯔꯥ ꯑꯗꯨꯝ ꯂꯩꯌꯦꯕ ꯅꯪ ꯏꯟꯇ꯭ꯔꯥꯁ ꯊꯥꯕ꯭ꯔꯣ ꯀꯩꯅꯣꯒꯤ ꯑꯗꯨꯒꯤꯔꯣ
ꯊꯥ ꯗꯔꯤ
ꯊꯥꯏꯌꯦ ꯑꯣ ꯑꯗꯨ ꯅꯍꯥꯟ ꯊꯥꯗ꯭ꯔꯤ
ꯑꯥ
ꯅꯪꯅ ꯁꯤ ꯖꯦ ꯑꯟ ꯅꯦꯝ ꯁꯤ ꯑꯦꯟꯇ꯭ꯔꯥꯟꯁ ꯇꯧꯗ꯭ꯔꯤꯉꯩꯗ ꯑꯦꯛꯖꯥꯝ ꯊꯥꯕ꯭ꯔꯥ ꯊꯥꯗꯕ꯭ꯔꯥ
ꯊꯥꯗꯦ
ꯑꯣ ꯅꯍꯥꯟ ꯂꯥꯁ ꯌꯥꯔꯔꯥ ꯀꯩꯅꯣ ꯑꯃꯥꯗꯤ ꯑꯦꯟꯇ꯭ꯔꯥꯟꯁꯀꯤꯗꯣ ꯀꯥꯃꯟꯒꯤ ꯀꯩꯊꯣꯛꯅꯒꯨꯝ ꯇꯧꯕꯅꯦ
ꯑꯥ
ꯑꯗꯨꯒꯤ ꯑꯩꯅ ꯎꯍꯧꯕ ꯑꯃ ꯂꯩꯕꯥ ꯍꯣꯁꯄꯤꯇꯥꯜꯗꯥ ꯆꯠꯂꯥꯅꯤꯅꯦ ꯑꯃꯨꯒ
ꯈꯪꯗꯔꯦꯗꯥ ꯂꯩꯔꯦꯗꯤ ꯑꯁ ꯌꯥꯝ ꯈꯪꯗꯦ ꯀꯗꯥꯏꯗꯥ ꯊꯥꯕꯛ ꯇꯧꯗꯣꯏꯅꯣ ꯍꯥꯏ
ꯑꯦ ꯑꯁꯤꯗ ꯂꯣꯏꯔꯗꯤ ꯑꯁꯤꯗ ꯂꯩꯌꯣ